ꯇꯥꯕꯔꯣ꯫
ꯑꯣ ꯇꯥꯏꯌꯦ ꯇꯥꯏꯌꯦ꯫
ꯀꯩꯗꯧꯔꯝꯃꯤꯅꯣ꯫
ꯁꯨꯝ ꯐꯝꯃꯝꯕꯅꯤꯗ꯫
ꯁꯥ ꯏꯁꯤꯡ ꯆꯥ ꯑꯗꯣ ꯆꯥꯛ ꯏꯁꯤꯡ ꯇꯣꯛꯄꯒꯤ ꯁꯨꯝ ꯂꯩꯔꯝꯕꯅꯤ ꯅꯪꯗꯤ ꯆꯥꯛ ꯏꯁꯤꯡ ꯆꯥꯔꯕꯣ꯫
ꯑ ꯀꯨꯏꯔꯦ ꯆꯥꯈꯤꯕ ꯑꯩꯈꯣꯏꯗꯤ꯫
ꯀꯩ ꯏꯟꯖꯥꯡ ꯆꯥꯔꯕ꯫
ꯉꯁꯤꯗꯤ ꯀꯥꯡꯁꯣꯏ ꯑꯣꯏꯅ ꯇꯧꯔꯦ꯫
ꯀꯅꯥꯅ ꯊꯣꯡꯉꯤꯅꯣ ꯍꯥꯏꯖꯦ ꯅꯪꯅ ꯊꯣꯡꯉꯤꯔꯣ ꯅꯣꯏ ꯃꯥꯅ ꯊꯣꯡꯉꯤꯔꯣ ꯍꯥꯏꯖꯦ꯫
ꯑꯩꯈꯣꯏ ꯃꯥꯥꯅ ꯊꯣꯡꯉꯦ ꯑꯩꯈꯣꯏ ꯃꯥꯥꯅ꯫
ꯑꯣ ꯅꯣꯏ ꯃꯥꯅ ꯑꯗꯨꯝ ꯊꯣꯡꯉ ꯆꯥꯔ ꯂꯩꯔꯦ ꯅꯪ ꯇꯨꯝꯃꯒ꯫
ꯑꯥ ꯑꯗꯨꯃꯥꯏꯅ ꯑꯗꯨꯝ ꯇꯧ ꯂꯩꯔꯦ ꯅꯪꯗꯤ ꯆꯥꯔ ꯅꯪꯗꯤ ꯀꯩ ꯏꯟꯖꯥꯡ ꯆꯥꯔꯕ꯫
ꯑꯩꯗꯣ ꯏꯔꯣꯝꯕ ꯆꯥꯏ꯫ ꯁꯨꯝ ꯁꯥꯒꯠꯂꯛ ꯍꯧꯖꯤꯛꯒ ꯅꯣꯡ ꯇꯥꯕꯖꯤꯗ ꯁꯨꯝ ꯊꯥꯎ ꯆꯥꯕꯗꯣ ꯄꯥꯝꯗꯔꯦꯅ ꯏꯔꯣꯝꯕꯗ ꯑꯣꯏꯅ ꯆꯥꯔꯦ꯫
ꯎꯝ ꯑꯩꯈꯣꯏꯖꯨ ꯑꯩꯈꯣꯏꯖꯨ ꯀꯥꯡꯁꯣꯏ ꯏꯆꯥꯖꯦꯅ
ꯅꯣꯏ ꯀꯥꯡꯁꯣꯏ ꯑꯣꯏꯅ ꯆꯥꯔꯦ꯫
ꯑꯥ ꯑꯩꯈꯣꯏꯖꯨ ꯁꯥꯕꯗꯨꯒ ꯀꯥꯡꯁꯣꯏ ꯑꯣꯏꯅ ꯆꯥꯔꯖꯦꯅ꯫
ꯍꯧꯖꯤꯛꯀꯥꯟꯖꯤꯕꯨ ꯑꯌꯨꯛ ꯅꯨꯡꯗꯤꯟꯖꯤꯕꯨ ꯀꯩꯀꯩ ꯇꯧꯔ ꯂꯩꯔꯤꯒꯦ ꯌꯨꯝꯖꯤꯗ꯫
ꯑꯁ ꯀꯩꯗꯧꯔꯨꯅꯤ ꯃꯤ ꯃꯌꯨꯝꯗ ꯈꯔ ꯆꯠ ꯑꯗꯒꯤ ꯊꯕꯛ ꯌꯨꯝꯒꯤ ꯊꯕꯛ ꯂꯩꯔꯒꯅ ꯊꯕꯛ ꯈꯔꯁꯨ ꯍꯤꯡꯒꯣꯟ ꯈꯔ ꯏꯟꯖꯥꯡ ꯃꯅꯥ ꯃꯁꯤꯡ ꯂꯤꯁꯤꯡ ꯈꯔ ꯆꯥꯏ ꯑꯗꯨꯃꯥꯏ ꯇꯧꯔ ꯂꯩ꯫
ꯑꯣ ꯍꯧꯖꯤꯛꯁꯦ ꯅꯣꯡꯖꯨ ꯇꯥꯔꯛꯑꯃꯤꯅ ꯂꯧꯁꯤꯡ ꯎꯅꯕꯒꯤ ꯍꯥꯏꯕ ꯑꯃꯖꯨ ꯂꯥꯛꯑꯅꯤ ꯂꯧ ꯁꯤꯡꯗꯤ ꯀꯃꯥꯏ ꯇꯧꯅꯤ꯫
ꯑꯁ ꯑꯩꯈꯣꯏꯒꯤꯗꯤ ꯎꯝ ꯑꯗꯨꯝ ꯑꯩ ꯀꯌꯥ ꯀꯨꯝꯗꯦꯗ ꯂꯧꯕꯨꯛꯇꯣ ꯑꯩꯈꯣꯏ ꯕꯥꯍꯣꯏꯅ ꯑꯩꯈꯣꯏ ꯃꯥ ꯍꯣꯏꯅ ꯆꯪꯒ꯭ꯔꯅꯤ ꯑꯗꯨꯒ ꯃꯣꯏꯅ ꯊꯕꯛ ꯁꯤꯃ ꯂꯩꯔꯦ ꯁꯤꯖꯤꯃ ꯇꯧꯔꯖꯤ ꯍꯥꯏꯔꯀꯥꯟꯗ ꯑꯗꯨꯃꯥꯏꯅ ꯇꯧꯕꯁꯨ ꯇꯧꯗꯧ ꯉꯥꯏꯔꯦ ꯅꯣꯏꯒꯤꯗꯤ ꯀꯃꯥꯏ ꯇꯧꯒꯦ꯫
ꯑꯩꯈꯣꯏꯒꯤꯗꯤ ꯍꯧꯖꯤꯛꯁꯦ ꯂꯧꯁꯤꯡꯒꯤ ꯀꯩꯅꯣ ꯁꯝꯄꯣꯠ ꯈꯣꯏꯕ ꯈꯣꯠꯄ ꯑꯗꯒꯤꯗꯤ ꯏꯁꯤꯡ ꯐꯧꯗꯤ ꯀꯩꯀꯥꯗꯤ ꯊꯥꯗꯅꯔꯦ ꯑꯗꯣ ꯏꯁꯤꯡꯁꯨ ꯂꯩꯔꯃꯤꯅ ꯑꯗꯨꯝ ꯇꯦꯛ ꯇꯦꯛ ꯍꯥꯏꯗꯤ ꯂꯧꯁꯤꯡ ꯑꯁꯤꯗꯕꯨ ꯆꯍꯤ ꯑꯃꯒꯤ ꯆꯠꯅꯕ ꯑꯗꯨꯝ ꯇꯧꯕꯅꯤꯅ꯫ ꯁꯨꯝꯕ ꯇꯧꯍꯧꯗꯗꯤ ꯆꯦꯡꯗꯣ ꯑꯃꯨꯛ ꯋꯥꯟꯊꯣꯛ ꯋꯥꯟꯖꯤꯟ ꯇꯧꯕꯗꯤ ꯅꯨꯡꯉꯥꯏꯇꯕꯅꯤꯅ ꯑꯩꯈꯣꯏ ꯁꯨꯃꯥꯏꯅ ꯑꯣꯏꯅ ꯇꯧꯔꯒ ꯆꯥꯏ ꯆꯍꯤꯑꯝꯒꯤ꯫
ꯎꯝ꯫
ꯂꯧ ꯁꯤꯡꯍꯥꯏꯖꯦ ꯃꯇꯝ ꯆꯪꯒ꯭ꯔ ꯄꯣꯠꯅꯤꯗ ꯍꯥꯏꯗꯤ ꯑꯩꯈꯣꯏꯅ ꯁꯤꯗꯒꯤ ꯂꯧ ꯍꯨꯟꯒꯤꯕꯗꯒꯤ ꯑꯃꯨꯛ ꯍꯥꯏꯗꯤ ꯐꯧ ꯃꯔꯨ ꯑꯣꯏꯅ ꯗꯥꯏꯔꯦꯛ ꯑꯣꯏꯅ ꯍꯌꯦꯡꯋꯥꯏ ꯍꯧꯔꯛꯑꯀꯥꯟꯗ ꯃꯌꯥꯝ ꯀꯨꯡꯉꯒꯅ ꯁꯥꯠꯇꯣꯛꯄ ꯑꯃ ꯂꯩꯔꯦꯀꯣ꯫
ꯑ
ꯅꯠꯇ꯭ꯔꯒꯅ ꯑꯩꯈꯣꯏꯅ ꯍꯥꯏꯗꯤ ꯁꯤꯗ ꯄꯥꯝꯕꯤ ꯑꯣꯏꯅ ꯊꯥꯔꯒ ꯑ ꯑꯩꯈꯣꯏ ꯀꯥꯟꯗꯅ ꯄꯥꯝꯕꯦꯟ ꯇꯧꯕꯒ ꯂꯤꯡꯕꯒ ꯍꯥꯏꯅꯤ ꯄꯥꯝꯕꯦꯟ ꯇꯧꯕ ꯕꯍꯥꯢꯖꯤꯅ ꯐꯧꯖꯦ ꯃꯔꯨꯖꯦ ꯄꯨꯈꯤꯗ ꯏꯁꯤꯡꯗ ꯍꯥꯏꯗꯤ ꯅꯨꯃꯤꯠ ꯃꯉꯥꯅꯤ ꯇꯔꯨꯛꯅꯤ ꯅꯨꯃꯤꯠ ꯅꯤꯅꯤ ꯍꯨꯝꯅꯤ ꯇꯤꯡꯊꯣꯛꯑꯒꯅꯦ ꯄꯣꯞꯊꯣꯛꯑꯒ ꯃꯇꯨꯡꯗ ꯃꯇꯣꯟ ꯆꯣꯡꯉ ꯃꯇꯨꯡꯗ ꯂꯧ ꯈꯣꯏꯗꯣꯛꯇꯨꯅ ꯏꯁꯤꯡ ꯈꯔ ꯊꯝꯃꯒ ꯍꯨꯜꯂꯒ ꯑꯗꯨꯃꯥꯏ ꯇꯧꯋꯦꯕ ꯍꯥꯏꯗꯤ ꯍꯨꯟꯕꯗꯤ꯫ ꯎꯝ ꯂꯧ ꯐꯩꯗꯣꯡꯒꯤꯗꯨꯗ ꯏꯁꯤꯡꯖꯦ ꯈꯤꯇꯪ ꯈꯤꯇꯪ ꯇꯨꯡꯍꯜꯂꯒ ꯊꯝꯃꯅꯤꯗꯅ
ꯑ
ꯑꯗꯨꯒ ꯉꯁꯤ ꯑꯌꯨꯛ ꯍꯨꯜꯂꯝꯕꯗꯨꯅ ꯅꯨꯃꯤꯠ ꯅꯤꯅꯤꯒꯨꯝꯕ ꯂꯩꯔꯒ ꯎꯝ ꯏꯁꯤꯡ ꯍꯥꯟꯅ ꯂꯩꯕꯗ ꯂꯧ ꯍꯨꯟꯒꯤꯕ ꯃꯐꯝꯗ ꯂꯧ ꯑ ꯂꯧꯐꯝꯗ ꯏꯁꯤꯡ ꯂꯩꯕꯗꯣ꯫
ꯑ
ꯑ ꯐꯥꯠꯇꯣꯛꯇꯣꯏꯅꯦꯕ ꯍꯥꯏꯗꯤ ꯀꯩꯅꯣ ꯇꯧꯕ ꯍꯥꯏꯇꯥꯔꯦ ꯎꯝ ꯏꯁꯤꯡꯗꯨ ꯁꯨꯝ ꯐꯧꯗꯣ ꯊꯝꯃꯗꯤ ꯃꯇꯣꯟꯗ ꯊꯣꯛꯑꯁꯨ ꯍꯥꯏꯕꯗꯤ ꯄꯨꯝꯃ ꯃꯥꯡꯒꯤꯗꯣꯏꯅꯦꯕ ꯐꯧ ꯑꯣꯏꯅ ꯍꯧꯒꯠꯄ ꯉꯝꯃꯣꯏꯗꯣꯏꯅꯦꯕ꯫
ꯍꯣꯏ ꯆꯨꯝꯃꯤꯅꯦ ꯑꯗꯒꯤ ꯑꯃꯨꯛ ꯆꯍꯤ ꯇꯪꯈꯥꯏ ꯑꯃꯗꯤ ꯐꯧꯗ ꯆꯠꯈ꯭ꯔꯅꯤ ꯆꯍꯤ ꯇꯪ ꯈꯔ ꯆꯍꯤ ꯇꯪꯈꯥꯏ ꯑꯝꯗꯤ ꯐꯧ ꯂꯣꯏꯔ ꯃꯇꯨꯡꯗ ꯀꯩꯀꯩ ꯑꯣꯏꯅ ꯇꯧꯔꯕ꯫
ꯑꯩꯈꯣꯏꯖꯦ ꯐꯧꯍꯨꯜ ꯂꯣꯏꯒ꯭ꯔꯒ ꯑꯗꯨꯝ ꯃꯅꯥ ꯃꯁꯤꯡ ꯍꯥꯏꯗꯤ ꯃꯥꯏ ꯃꯥꯏ ꯀꯣꯝꯒꯤ ꯑꯣꯏꯅ ꯀꯣꯕꯤ ꯊꯥꯕ ꯇꯤꯜꯍꯧ ꯆꯅꯝ ꯊꯥꯕ ꯍꯪꯒꯥꯝꯗ ꯍꯣꯏ ꯑꯌꯥꯝꯕ ꯍꯪꯒꯥꯝ ꯑꯣꯏꯅꯕꯨꯗꯤ ꯊꯥꯅꯩ꯫ ꯍꯪꯒꯥꯝ ꯊꯥꯕ ꯍꯥꯏꯖꯤꯅ ꯍꯪꯒꯥꯝꯑꯗꯤ ꯑꯩꯈꯣꯏ ꯍꯪꯒꯥꯝ ꯆꯥꯕꯒꯤꯗꯨ ꯅꯠꯇꯕ ꯆꯥꯕꯩꯗꯤ ꯆꯥꯕꯒꯤ ꯑꯣꯏꯔꯛꯁꯨ ꯁꯤꯅ ꯑꯃꯨꯛ ꯀꯩꯅꯣ ꯇꯧꯕꯩ ꯑꯣꯏꯕ ꯍꯥꯏꯇꯥꯔꯦ ꯊꯥꯎ ꯑꯣꯏꯅ ꯂꯣꯛ ꯍꯪꯒꯥꯝ ꯃꯔꯨꯁꯦ ꯆꯞꯈꯥꯏꯔꯒ ꯃꯦꯆꯤꯟꯗ ꯊꯥꯖꯤꯜꯂꯒ ꯊꯥꯎ ꯑꯣꯏꯅ ꯂꯣꯛꯄ ꯍꯥꯏꯇꯥꯔꯦ ꯍꯥꯏꯗꯤ ꯁꯤꯒꯤ ꯑꯩꯈꯣꯏ ꯏꯁꯥꯅ ꯁꯨꯡꯖꯕ ꯊꯥꯎꯁꯤꯅꯁꯨ ꯐꯕ ꯌꯥꯝ ꯍꯦꯜꯂꯦꯕ ꯍꯥꯏꯗꯤ ꯑꯇꯩꯗꯤ ꯃꯤꯅ ꯁꯨꯡꯉꯒ ꯗꯨꯀꯥꯟꯗ ꯌꯣꯟꯕꯗꯨꯗꯤ ꯑꯩꯈꯣꯏ ꯂꯩꯔꯒ ꯆꯥꯏ ꯑꯗꯨ ꯁꯤ ꯑꯣꯏꯅ ꯏꯁꯥꯅ ꯁꯨꯡꯖꯕꯅ ꯆꯥꯕ ꯌꯥꯝ ꯐꯩ ꯍꯥꯏꯇꯥꯔꯦ
ꯎꯝ ꯑꯗ‌ꯣ ꯀꯩꯅꯣꯗꯤ ꯍꯥꯏꯗꯤ ꯍꯪꯒꯥꯝ ꯁꯪꯒꯝ ꯑꯃꯃꯨꯛ ꯊꯥꯕ ꯃꯇꯝꯗ ꯊꯥꯎ ꯀꯌꯥꯃꯨꯛꯀ ꯊꯣꯛꯄ ꯉꯝꯒꯦ
ꯎꯝ ꯑꯩꯈꯣꯏꯁꯦ ꯁꯨꯃꯥꯏꯅ ꯇꯧꯋꯦ ꯁꯪꯒꯝ ꯑꯃ ꯊꯥꯕ ꯍꯥꯏꯁꯦ ꯍꯌꯦꯡꯋꯥꯏ ꯍꯪꯒꯥꯝꯁꯦ ꯍꯥꯏꯗꯤ ꯍꯪꯒꯥꯝꯗ ꯍꯧꯔꯛꯑ ꯃꯇꯨꯡꯗ ꯑꯩꯈꯣꯏꯅ ꯍꯥꯔ ꯅꯨꯡ ꯏꯁꯤꯡ ꯅꯨꯡ ꯆꯥꯏꯔꯒ ꯍꯣꯠꯅꯔꯅꯤꯗꯅ ꯃꯔꯤ ꯍꯪꯒꯥꯝꯁꯦ ꯈꯥꯎꯗꯣꯏꯅꯦꯕ ꯈꯥꯎꯕ ꯍꯥꯏꯁꯤꯁꯨ ꯌꯥꯝ ꯀꯩꯅꯣ ꯇꯧꯕ ꯍꯥꯏꯕ ꯇꯥꯔꯦ ꯎꯝ ꯃꯨꯜꯂꯁꯨ ꯈꯥꯎꯕ ꯌꯥꯗꯦ ꯍꯥꯏꯗꯤ ꯃꯔꯨꯗꯣ ꯈꯥꯎꯀꯥꯟꯗ ꯂꯣꯏꯅ ꯀꯦꯜꯂꯦꯕ
ꯑꯣ
ꯑꯗꯨꯅ ꯈꯤꯇꯪ ꯂꯣꯛꯄ ꯌꯥꯕꯒꯤ ꯆꯥꯡ ꯍꯥꯏꯕ ꯑꯃ ꯂꯩꯕ ꯑꯗꯨ ꯇꯧꯔꯒ ꯑꯗꯨꯒꯤ ꯍꯪꯒꯥꯝ ꯃꯔꯨꯁꯦ ꯑꯃꯨꯛ ꯑꯩꯈꯣꯏꯅ ꯃꯦꯆꯤꯟꯗ ꯌꯩꯊꯣꯛꯇꯣꯏꯅꯦꯕꯀꯣ ꯃꯦꯆꯤꯟꯗ ꯌꯩꯊꯣꯛꯑꯕꯗꯨꯅ ꯀꯩꯅꯣ ꯇꯧꯗꯣꯏꯅꯦꯕ ꯑꯃꯨꯛ ꯐꯧꯇꯣꯛꯑꯒ ꯀꯪꯍꯜꯂꯅꯤꯗꯅ ꯑꯩꯈꯣꯏꯅ ꯀꯪꯍꯜꯂꯒ ꯑꯩꯈꯣꯏꯅ ꯍꯥꯏꯗꯤ ꯑꯗꯨꯒꯤꯅ ꯊꯥꯎ ꯁꯨꯝꯐꯝ ꯂꯩꯌꯦꯕ ꯑꯩꯈꯣꯏ ꯁ꯭ꯋꯥꯏꯗ ꯑꯩꯈꯣꯏ ꯂꯩꯀꯥꯏꯗ ꯑꯗꯨꯗ ꯄꯨꯔꯒ ꯁꯨꯝꯗꯣꯏꯅꯦꯕ ꯊꯥꯎꯁꯦ ꯑ ꯃꯗꯨꯗꯒꯤ ꯍꯥꯏꯗꯤ ꯀꯩꯅꯣ ꯇꯧꯕ ꯇꯥꯔꯦ ꯊꯥꯎ ꯍꯪꯒꯥꯝ ꯃꯔꯨꯁꯦ ꯑꯩꯈꯣꯏꯅ ꯃꯣꯟꯗ ꯆꯠꯂꯦꯕ ꯀꯦꯖꯤꯗ ꯆꯠꯂꯦꯕꯀꯣ ꯍꯥꯏꯗꯤ ꯃꯥꯒꯤ ꯑꯔꯨꯝꯕꯗ ꯀꯤꯂꯣ ꯅꯤꯐꯨꯅ ꯗꯤꯟ ꯑꯃ ꯊꯣꯛꯑꯦ ꯇꯟꯅ ꯑꯗꯤ ꯑꯩꯅ ꯈꯟꯕꯗ ꯂꯤꯇꯔ ꯀꯨꯟꯊ꯭ꯔꯥ ꯃꯉꯥꯃꯨꯛꯀꯤ ꯆꯥꯡ ꯑꯣꯏꯔꯝꯗꯣꯏ ꯃꯥꯜꯂꯦ
ꯑꯣ ꯑꯁ ꯌꯥꯝ ꯊꯣꯛꯑꯍꯦ ꯑꯗꯨ ꯌꯥꯝ
ꯎꯝ ꯁꯨꯃꯥꯏꯅ ꯑꯩꯈꯣꯏ ꯑ ꯈꯪꯗꯦꯗ ꯍꯧꯖꯤꯛꯀꯥꯟꯗꯤ ꯍꯥꯏꯗꯤ ꯍꯪꯒꯥꯝ ꯍꯟꯕꯒꯤ ꯃꯍꯨꯠꯇ ꯂꯧꯁꯦ ꯑꯃꯨꯛ ꯑꯅꯤꯔꯛ ꯊꯣꯛꯅ ꯑꯣꯏꯅꯟꯅꯕꯤꯒꯤ ꯇꯥꯏꯞꯇ ꯑꯃꯨꯛ ꯂꯥꯛꯑꯦꯕ ꯍꯪꯒꯥꯝ ꯑꯣꯏꯅ ꯇꯧꯅꯗꯕꯤꯗ ꯑꯃꯨꯛ ꯍꯥꯏꯗꯤ ꯃꯥꯒꯤ ꯑꯩꯈꯣꯏꯒꯤ ꯂꯩꯕꯥꯛꯅꯁꯨ ꯏꯁꯤꯡꯒꯤ ꯃꯔꯝꯁꯦ ꯀꯩꯀꯥꯁꯦ ꯐꯖꯅ ꯀꯦꯅꯦꯦꯟ ꯀꯩꯀꯥ ꯗ꯭ꯔꯦꯟ ꯄꯔꯦꯡ ꯊꯝꯕꯤꯕꯗꯒꯤ ꯂꯧꯁꯦ ꯑꯅꯤ ꯊꯣꯛꯅ ꯎꯕ ꯌꯥꯕꯒꯤ ꯈꯨꯗꯣꯡꯆꯥꯕ ꯑꯃ ꯐꯪꯉꯦꯕ ꯎ
ꯑꯗꯩ ꯀꯩꯅꯣꯗꯤ ꯑꯗꯨꯝ ꯑꯗꯨꯗ ꯊꯥꯕ ꯍꯪꯒꯥꯝꯗꯣ ꯑꯗꯨꯝ ꯀꯩꯅꯣꯗꯤ ꯕꯖꯥꯔꯗ ꯌꯣꯟꯕ ꯈꯣꯠꯄ ꯇꯧꯕ ꯌꯥꯎꯕ ꯅꯠꯇ꯭ꯔꯣ
ꯍꯣꯏ ꯑꯁꯤꯗꯤ ꯁꯤ ꯍꯥꯏꯗꯤ ꯁꯤꯗꯤ ꯌꯥꯝ ꯇꯥꯡꯕ ꯍꯥꯏꯇꯥꯔꯦ ꯇꯥꯡꯕ ꯅꯠꯇꯅ ꯁꯤꯗꯤ ꯃꯤꯅ ꯌꯥꯝ ꯄꯥꯝꯅꯕ ꯄꯣꯠ ꯑꯃ ꯑꯣꯏꯌꯦꯕ
ꯎꯝ
ꯁꯤꯒꯤ ꯄꯣꯠꯁꯤꯗꯤ ꯍꯥꯏꯗꯤ ꯑꯩꯈꯣꯏꯅ ꯗꯨꯀꯥꯟꯗꯒꯤ ꯂꯩꯔꯨꯗꯩ ꯃꯍꯨꯠꯇ ꯁꯤ ꯏꯁꯥꯒꯤ ꯑꯣꯏꯅ ꯑꯌꯥꯝꯕꯅ ꯁꯤꯗꯤ ꯑꯩꯈꯣꯏꯒꯤ ꯑꯅꯥ ꯑꯌꯦꯛꯇ ꯁꯤꯖꯤꯟꯅꯕꯁꯨ ꯌꯥꯎꯋꯦ ꯑꯗꯨꯒ ꯁꯤꯗꯤ ꯌꯨꯝ ꯌꯨꯝꯒꯤ ꯑꯣꯏꯅ ꯁꯤꯖꯤꯟꯅꯅꯕ ꯊꯝꯃꯤꯕꯗꯤ ꯀꯩꯁꯨ ꯌꯣꯟꯊꯣꯛꯅꯗꯦꯕ ꯁꯤꯒꯤ ꯄꯣꯠꯁꯤꯗꯤ ꯍꯣꯏ ꯃꯤꯅ ꯊꯕꯛꯀꯤ ꯁꯖꯤꯟꯅꯕꯒꯤꯅꯤ ꯑꯅꯥ ꯑꯌꯦꯛꯀꯤ ꯁꯦꯟꯅꯕꯒꯤꯅꯦ ꯈꯤꯇꯪ ꯈꯥꯏꯕꯤꯌꯣ ꯍꯥꯏꯔꯕꯨꯗꯤ ꯈꯥꯏꯕꯁꯨ ꯌꯥꯎꯏꯀꯣ ꯑꯇꯩꯗꯤ ꯀꯩꯁꯨ ꯄꯤꯊꯣꯛꯇꯦꯗ ꯑꯗꯣ ꯑꯩ ꯀꯩꯅꯣꯝꯇ ꯍꯪꯒꯦ ꯇꯧꯔꯝꯕꯅꯤ ꯅꯪꯉꯣꯟꯗ
ꯀꯩꯅꯣ
ꯎꯝ ꯑꯩꯁꯦ ꯀꯩꯅꯣꯒꯤ ꯃꯔꯝꯗ ꯏꯇꯪ ꯈꯪꯗꯕ ꯍꯥꯏꯇꯥꯔꯦ ꯎꯝ ꯂꯣꯛꯇꯥꯛ ꯄꯥꯠꯀꯤ ꯃꯔꯝꯗꯀꯣ ꯑ ꯂꯣꯛꯇꯥꯛ ꯄꯥꯠꯁꯦ ꯀꯃꯥꯏꯅ ꯇꯧꯕꯅꯣ ꯈꯣꯠꯄꯅꯣ ꯍꯥꯏꯗꯤ ꯑꯩꯅ ꯈꯪꯕꯗꯗꯤ ꯂꯣꯛꯇꯥꯛ ꯄꯥꯠꯇ ꯂꯩꯔꯤꯕ ꯃꯤꯉꯩꯁꯦ ꯑꯌꯥꯝꯕꯅ ꯂꯣꯛꯇꯥꯛꯀꯤꯗꯒꯤ ꯂꯣꯛꯇꯥꯛꯀꯤ ꯏꯁꯤꯡꯗ ꯂꯩꯕ ꯉꯥꯁꯦ ꯐꯥꯔꯒ ꯁꯤꯅ ꯑꯣꯏꯅ ꯏꯃꯨꯡ ꯃꯅꯨꯡꯗꯨꯅ ꯁꯤꯟꯐꯝ ꯑꯣꯏꯅꯦꯅ ꯍꯥꯏꯌꯦꯕꯀꯣ
ꯍꯣꯏ ꯂꯣꯛꯇꯥꯛ ꯄꯥꯠꯀꯤ ꯑꯀꯣꯏꯕꯗ ꯇꯥꯔꯤꯕ ꯈꯨꯟꯁꯦ ꯌꯥꯝꯃꯦꯀꯣ ꯍꯥꯟꯅ ꯌꯥꯝ ꯍꯥꯟꯅ ꯍꯧꯖꯤꯛ ꯍꯧꯖꯤꯛꯁꯨ ꯑꯗꯨꯝ ꯇꯧꯔꯤ ꯍꯥꯟꯅ ꯃꯃꯥꯡ ꯃꯃꯥꯡꯗꯁꯨ ꯑꯗꯨꯝ ꯇꯧꯔ ꯂꯥꯛꯏ ꯍꯥꯏ ꯑꯩꯈꯣꯏ ꯑꯗ ꯄꯥꯠꯀꯤ ꯑꯀꯣꯏꯕꯗ ꯇꯥꯔꯤꯕ ꯃꯤ ꯑꯌꯥꯝꯕ ꯍꯥꯏꯗꯤ ꯂꯣꯛꯇꯥꯛ ꯄꯥꯠꯇ ꯉꯥ ꯐꯥꯕ ꯑꯁꯤꯅ ꯃꯔꯨ ꯑꯣꯏꯅ ꯊꯕꯛ ꯇꯧꯔꯒ ꯏꯃꯨꯡ ꯃꯅꯨꯡ ꯀꯣꯏꯕ
ꯑꯣ
ꯑꯗꯨꯒ ꯑꯃꯨꯛ ꯂꯣꯛꯇꯥꯛ ꯄꯥꯠꯁꯦ ꯎꯝ ꯉꯥ ꯐꯥꯅꯕ ꯀꯨꯝ ꯉꯥ ꯐꯥꯅꯗꯕ ꯀꯨꯝ ꯍꯥꯏꯕ ꯑꯃꯁꯨ ꯂꯩꯔꯦ
ꯑꯣ
ꯍꯥꯏꯗꯤ ꯉꯥꯁꯦ ꯑꯗꯨꯝ ꯐꯥꯔ ꯂꯩꯕ ꯅꯠꯇꯦꯕ ꯃꯥꯒꯤ ꯉꯥꯁꯦ ꯐꯥꯅꯕ ꯀꯨꯝ ꯐꯥꯅꯗꯕ ꯐꯥꯅꯕ ꯃꯇꯝ ꯐꯥꯅꯗꯕ ꯃꯇꯝꯅ ꯂꯩꯌꯦꯕꯀꯣ
ꯎꯝ
ꯑꯗꯨꯃꯥꯏꯅ ꯂꯩ ꯑꯗꯨꯒ ꯉꯥꯁꯦ ꯍꯧꯖꯤꯛ ꯍꯧꯖꯤꯛꯀꯤ ꯑꯣꯏꯅꯗꯤ ꯑꯥꯗ ꯂꯣꯛꯇꯥꯛ ꯄꯥꯠ ꯃꯌꯥꯏꯗ ꯁꯪ ꯁꯥꯔꯒ ꯂꯩꯅꯔꯤꯕ ꯀꯥꯡꯕꯨꯁꯦ
ꯑꯥ
ꯁꯤ ꯏꯟ ꯁꯣꯟꯕ ꯍꯥꯏꯗꯅ ꯑꯃ ꯂꯩꯗꯅꯀꯣ
ꯑꯥ
ꯁꯨꯃꯥꯏꯅ ꯏꯟ ꯁꯣꯟꯕꯁꯦ ꯃꯣꯏ ꯃꯌꯥꯝꯁꯤꯒꯤ ꯑꯣꯏꯅ ꯍꯧꯖꯤꯛ ꯍꯧꯖꯤꯛꯀꯤ ꯑꯣꯏꯅ ꯍꯥꯏꯗꯤ ꯊꯥ ꯑꯅꯤꯔ ꯀꯌꯥꯅꯣ ꯑꯃ ꯏꯟ ꯁꯣꯟꯕ ꯌꯥꯗꯕ ꯃꯇꯝ ꯑꯃꯅ ꯍꯥꯏꯔ ꯊꯝꯕꯅꯦꯕ
ꯑ
ꯍꯥꯏꯗꯤ ꯉꯥ ꯃꯆꯤꯟꯖꯥꯛ ꯉꯥ ꯃꯆꯥ ꯄꯣꯛꯄ ꯃꯇꯝ ꯁꯤ ꯃꯇꯝꯁꯦ ꯍꯥꯏꯗꯤ ꯃꯔꯨꯝ ꯀꯣꯛꯄ ꯃꯇꯝꯁꯦ ꯁꯤꯗ ꯍꯧꯖꯤꯛꯀꯤ ꯉꯥ ꯏꯟ ꯊꯥꯔ ꯐꯥꯕꯁꯦ ꯌꯥꯗꯦꯕ ꯃꯔꯝꯗꯤ ꯏꯟ ꯊꯥꯔꯒ ꯐꯥꯕꯁꯤꯗ ꯉꯥꯁꯦ ꯃꯆꯥ ꯃꯆꯥ ꯃꯌꯥꯝ ꯐꯥꯕ ꯌꯥꯎꯋꯦꯕꯀꯣ ꯑꯗꯨꯅ ꯍꯧꯖꯤꯛꯀꯤ ꯃꯇꯝꯗꯣ ꯉꯥ ꯃꯔꯨꯝ ꯀꯣꯛꯄ ꯃꯆꯥ ꯑꯣꯟꯕ ꯃꯇꯝꯁꯤꯗ ꯍꯧꯖꯤꯛꯀꯤꯗꯣ ꯊꯤꯡꯉꯒ ꯉꯥꯗꯣ ꯆꯥꯎꯍꯜꯂꯛꯑꯀꯥꯟꯗ ꯐꯥꯕꯒꯤ ꯑꯗꯨꯃꯥꯏꯅ ꯑꯣꯏꯅ ꯇꯧꯕꯒꯤ ꯅꯤꯌꯣꯝ ꯑꯃ ꯂꯩꯔꯦꯕ ꯍꯧꯖꯤꯛꯁꯦ
ꯑꯗꯣ ꯀꯩꯅꯣꯁꯦ ꯑꯑ ꯂꯣꯛꯇꯥꯛꯇ ꯍꯥꯏꯗꯤ ꯃꯤꯅ ꯏꯟ ꯆꯤꯡꯕꯅ ꯍꯥꯏꯗꯤ ꯑꯩꯈꯣꯏ ꯁꯣꯝꯗꯅ ꯏꯟ ꯆꯤꯡꯕꯅ ꯑꯃꯨꯛ ꯄꯧꯔꯥ ꯍꯥꯞꯄꯒ ꯏꯟ ꯆꯤꯡꯅꯩ ꯑꯗꯨ ꯂꯣꯛꯇꯥꯛ ꯄꯥꯠꯀꯤꯗꯤ ꯍꯤ ꯃ ꯃꯔꯛꯇ ꯑꯗꯨꯝ ꯅꯨꯄꯤꯁꯤꯡꯅ ꯏꯟ ꯆꯤꯡꯕꯗꯣ
ꯑꯥ
ꯑꯗꯨꯗ ꯇꯥꯕ ꯈꯣꯠꯄ ꯌꯥꯎ ꯇꯕ꯭ꯔꯥ ꯀꯃꯥꯏꯅ ꯌꯥꯝ ꯍꯩꯅ ꯆꯤꯡꯕ ꯍꯥꯏꯇꯥꯔꯦ ꯃꯣꯏꯗꯤ ꯀꯣ
ꯑꯣ ꯑꯗꯨꯗꯣ ꯌꯥꯎꯋꯦ ꯑꯗꯨꯝ ꯍꯣꯏ ꯑꯌꯥꯝꯕꯅꯗꯤ ꯇꯥꯕ ꯌꯥꯎꯗꯦ ꯑꯣ ꯑꯣ ꯑꯗꯨꯏꯗꯣ ꯌꯥꯎꯋꯦ ꯑꯗꯨꯝ ꯍꯣꯏ ꯑꯌꯥꯝꯕꯅꯗꯤ ꯇꯥꯕ ꯌꯥꯎꯗꯦ ꯑꯗꯣꯏꯁꯨ ꯃꯔꯛꯇꯗꯤ ꯌꯥꯎꯋꯦ ꯑꯗꯣ ꯃꯔꯛꯇ ꯂꯥꯏꯕꯛ ꯊꯤꯔꯗꯤ ꯂꯥꯏꯕꯛ ꯊꯤꯕ ꯊꯧꯑꯣꯡ ꯃꯌꯥꯝ ꯑꯃ ꯊꯣꯛꯄꯁꯨ ꯌꯥꯎꯋꯦꯕꯀꯣ
ꯑꯣ ꯑꯗꯣ
ꯑꯗꯨꯒ ꯂꯣꯛꯇꯥꯛꯇ ꯆꯤꯡꯕꯗꯨꯅ ꯈꯨ ꯈꯨ ꯏꯟ ꯆꯤꯡꯕ ꯀꯧꯋꯏ ꯑ ꯈꯨ ꯏꯟ
ꯑ ꯉꯥꯗꯤ ꯀꯔꯤ ꯀꯔꯤ ꯉꯥꯅꯌꯥꯝꯕ ꯐꯥꯏ ꯏꯟ ꯁꯣꯟꯕ ꯈꯣꯠꯄꯗꯗꯤ ꯑꯃ ꯈꯪꯕ꯭ꯔꯥ
ꯉꯥꯁꯦ ꯉꯥꯀꯨꯞ ꯑꯣꯏꯅ ꯇꯧꯔꯅꯤ ꯉꯥꯁꯤꯗꯤ ꯍꯥꯏꯕ ꯉꯝꯗꯦ ꯃꯨꯒꯥꯥ ꯌꯥꯎꯕꯁꯨ ꯌꯥꯎꯏ ꯐꯕꯧ ꯌꯥꯎꯕꯁꯨ ꯌꯥꯎꯏ ꯈꯥꯖꯤꯡ ꯌꯥꯎꯕꯁꯨ ꯌꯥꯎꯏ ꯑꯗꯨꯗꯤ ꯇꯝꯕ ꯉꯝꯗꯦ
ꯉꯥꯗꯤ ꯉꯥ ꯑꯆꯧꯕꯗꯤ ꯂꯩ ꯍꯥꯏ ꯉꯥ ꯑꯆꯧꯕꯗꯤ ꯀꯃꯥꯏꯅ ꯐꯒꯦꯕ ꯄꯠꯁꯤꯗꯤ ꯀꯃꯥꯏꯅ ꯍꯥꯏꯗꯤ ꯀꯔꯤꯒꯤ ꯄꯥꯝꯕꯩꯅ ꯐꯥꯔꯤꯅꯣ
ꯉꯥ ꯑꯆꯧꯕꯁꯦ ꯀꯩꯅꯣꯅ ꯐꯥꯕꯁꯨ ꯌꯥꯎꯋꯤ ꯑꯥꯑꯑ ꯂꯥꯡ ꯇꯧꯔꯒ ꯐꯥꯕꯁꯨ ꯌꯥꯎꯏꯤ ꯂꯣꯡ ꯇꯧꯔꯒ ꯂꯣꯡ ꯊꯤꯜꯂꯒ ꯐꯥꯕꯁꯨ ꯌꯥꯎꯏꯤ ꯑꯗꯨꯅ ꯈꯪ ꯑꯗꯨꯗꯤ ꯉꯥ ꯃꯇꯝ ꯃꯇꯝꯗꯨꯒꯤ ꯃꯈꯥ ꯄꯣꯜꯂꯤ ꯑꯗꯨꯅꯤ ꯂꯣꯡ ꯊꯤꯟꯕ ꯃꯇꯝ ꯑꯗꯨꯗꯒꯤ ꯂꯪꯖꯥꯎ ꯊꯥꯕ ꯃꯇꯝ ꯑꯗꯨꯃꯥꯏꯅ ꯂꯩ
ꯑ ꯍꯣꯏ ꯍꯣꯏ ꯌꯥꯝ ꯅꯨꯡꯉꯥꯏꯔꯦ ꯑꯗꯨꯝ ꯉꯁꯤ ꯑꯩꯅ ꯈꯪꯗꯕꯁꯨ ꯃꯌꯥꯝ ꯐꯪꯍꯧꯔꯦ ꯑꯗꯣ ꯉꯁꯤꯒꯤꯗꯤ ꯊꯝꯃꯒꯦ ꯃꯊꯪ ꯇꯥꯕꯗꯣ ꯋꯥꯔꯤ ꯁꯥꯟꯅꯔꯒꯦ ꯍꯣꯏ ꯊꯝ ꯑ
ꯎꯝ